ꯇ ꯇ ꯑꯣ ꯇꯌꯦ ꯇꯌꯦ
ꯑꯣ ꯍꯧꯖꯤꯛꯀꯥꯟꯁꯦ ꯅꯦꯠꯋꯥꯛꯁꯦ ꯌꯥꯝ ꯅꯨꯡꯉꯥꯏꯇ꯭ꯔꯕ ꯃꯥꯜꯜꯂꯤꯅ‌ꯦ ꯃꯩ ꯐꯪꯏꯤ ꯅꯨꯡꯉꯥꯏꯇ ꯅꯦꯋꯥꯛ ꯐꯉꯦ ꯅꯨꯡꯉꯥꯏ ꯇ ꯏꯁ ꯅ ꯃꯟꯗ ꯑꯗꯨ ꯆꯧꯕꯣꯏ
ꯍꫭ ꯑꯃꯥ ꯀꯨꯏꯅ ꯐꯣꯟ ꯇꯧꯔꯛꯎꯨꯗꯕ ꯑꯃꯥ ꯇꯧꯔꯦ ꯋꯥꯔꯤ ꯁꯥꯟꯅꯔꯝꯃꯦ ꯑꯗꯨ ꯇꯥꯟꯅꯗꯕꯤꯗ ꯇꯠ ꯀ꯭ꯔꯤ ꯑꯗꯨꯒ ꯑꯃꯨꯛ ꯇꯧꯕꯗ ꯑꯗꯨꯝ ꯌꯥꯗꯗꯅ ꯑꯦ ꯅ ꯑꯗꯨꯝ ꯇꯧꯈꯤꯗ꯭ꯔꯦ
ꯎꯝ
ꯅꯨꯡꯉꯥꯏꯔꯤꯕ ꯏꯇꯥ꯭ꯎꯕꫭ
ꯇꯧꯔꯤ ꯅꯨꯡꯁꯥꯒ ꯁꯥꯒꯠꯂꯛꯄꯅꯦ ꯀꯥꯏꯐꯝ ꯆꯥꯐꯝ ꯑ ꯈꯪꯗ꯭ꯔꯄꯣꯠꯅꯤ ꯃꯩ ꯐꯪꯉꯤ ꯂꯥꯛꯇ
ꯁꯥꯒꯠꯂꯛꯑꯀꯥꯟꯗ ꯃꯩ ꯂꯥꯛꯇꯕꯁꯦ ꯃꯊꯥ ꯁꯥꯗ꯭ꯔꯣ
ꯁꯥꯏꯌꯦ ꯁꯥꯏꯌꯦ ꯁꯔꯀꯥꯔ ꯁꯤ ꯀꯩꯗꯧꯔꯝꯃꯣ ꯈꯪꯗꯦ ꯇꯧꯔꯤ
ꯂꯣꯏꯔꯦ ꯂꯣꯏꯔꯦ ꯄꯨꯡꯂꯣꯏ ꯂꯣꯏꯔꯦ
ꯏꯇꯧꯍꯣꯏꯗꯤ ꯃꯩ
ꯑꯩꯈꯣꯏꯁꯨ ꯇꯧꯋꯦꯕ ꯃꯩ ꯅꯣꯡ ꯍꯧꯖꯤꯛ ꯅꯣꯡꯖꯨ ꯊꯥ ꯃꯇꯝ ꯑꯣꯏꯔꯦꯗꯅ ꯅꯨꯡꯁꯥ ꯇꯤ ꯀꯠꯇ ꯁꯥꯔꯝꯃꯒ ꯅꯣꯡ ꯈꯤꯇꯪ ꯃꯪꯖꯜꯂꯛ ꯄꯒꯤ ꯃꯑꯣꯡ ꯅꯨꯡꯁꯤꯠ ꯈꯤꯇꯪ ꯁꯜꯂꯝꯕꯩ ꯅꯨꯃꯤꯗꯥꯡ ꯋꯥꯏꯔꯝꯒꯤ ꯅꯨꯡꯁꯥ ꯁꯥꯔꯨꯕꯒꯤ ꯑꯗꯨꯒꯤꯗꯨ ꯗ ꯑꯗꯨꯝ ꯃꯩꯁꯦ ꯃꯨꯠꯈꯤꯕꯤ ꯑꯁ ꯑꯗꯨ ꯅꯨꯡꯁꯥ ꯅꯨꯃꯤꯠ ꯆꯪꯈꯤꯕꯒꯤ ꯁꯥꯒꯠꯍꯜꯂꯩꯕ ꯃꯇꯥꯡ ꯑꯃ ꯑꯣꯝꯆꯥꯛꯅꯍꯜ ꯂꯩꯕ ꯃꯇꯥꯡꯗꯣ ꯑꯗꯨꯗꯨꯅꯦꯕ ꯑꯗꯨꯗꯩꯗꯨꯗ ꯃꯩꯒ ꯃꯨꯠꯈꯤꯕꯗꯨꯗꯤ ꯑꯗꯨꯝ ꯂꯣꯏꯔꯦ ꯈꯥꯡꯕ ꯉꯝꯗꯕꯤꯅꯤ
ꯉꯍꯥꯟꯗꯣ ꯅꯣꯡ ꯈꯔ ꯆꯨꯔꯛꯄꯒꯤ ꯑꯃꯨꯛꯇꯪ ꯁꯥꯕꯗꯣ ꯑꯗꯨꯗꯤ ꯐꯥꯔꯛ ꯑꯗꯨꯃꯥꯏꯅ ꯁꯥꯕꯗꯣ
ꯑꯣ ꯏꯇꯥꯎ ꯍꯝ ꯅꯣꯡ ꯆꯨꯈꯤꯕ꯭ꯔꯣ
ꯅꯣꯡ ꯆꯨꯏꯌꯦ ꯈꯔꯥ ꯑꯗꯣꯝꯗ ꯆꯨꯗꯕ꯭ꯔꯣ ꯅꯣꯡꯗꯣ ꯅꯣꯡ ꯈꯤꯇꯪ ꯆꯨꯈꯤꯕ ꯐꯩꯌꯦ ꯅꯣꯏꯒꯤꯗꯤ ꯊꯣꯡ ꯂꯝꯕꯤ ꯊꯣꯡꯒꯗꯤ ꯀꯃꯥꯏ
ꯑꯣ ꯑꯁ ꯍꯧꯖꯤꯛꯄꯨꯗꯤ ꯍꯧꯖꯤꯛꯇꯤ ꯌꯥꯝ ꯐꯔꯦ ꯍꯧꯖꯤꯛꯇꯤ ꯌꯥꯝ ꯐꯔꯦ ꯑꯁ ꯅꯍꯥꯟꯋꯥꯏ ꯅꯍꯥꯟꯋꯥꯏ ꯑꯩꯈꯣꯏ ꯀꯣꯏꯕ ꯆꯠꯂꯨꯕ ꯑꯃ ꯑꯩꯏꯔꯣꯝꯗ ꯆꯠꯁꯤ ꯆꯠꯁꯤ ꯇꯧꯔ ꯆꯠꯂꯨꯕꯒꯤ ꯂꯝꯕꯤ ꯑꯥ ꯌꯧꯕꯗ ꯃꯐꯝ ꯀꯩꯅꯣ ꯌꯦꯡꯕꯝ ꯃꯐꯝ ꯌꯧꯕꯗꯣ ꯎꯐ꯭ꯔꯨꯜ ꯄꯨꯡꯊꯥꯡ ꯊꯥꯡꯉꯥ ꯀꯟꯊꯣꯛꯅꯕꯗꯣ ꯅꯤꯡꯁꯤꯡꯉꯤꯕ
ꯍꯣꯏ ꯍꯣꯏ
ꯑꯗꯨ ꯁꯝ ꯅꯤꯡꯖꯤꯡ ꯂꯩꯔꯝꯅꯦ ꯑꯩꯗꯤ ꯑꯗꯣ ꯑꯗꯨꯗꯤ ꯑꯣꯏꯗ꯭ꯔꯦ ꯍꯧꯖꯤꯛ ꯌꯥꯝ ꯐꯔꯦ ꯌꯥꯝ ꯅꯨꯡꯉꯥꯏꯔꯦ ꯃꯣꯏ ꯉꯥꯡꯃꯟꯕ ꯆꯩꯃꯟꯕ ꯍꯦꯟꯃꯟꯕꯒꯦ ꯍꯥꯏꯗꯣꯏꯔꯥ ꯃꯣꯏꯅ ꯒ꯭ꯌꯥꯟ ꯇꯥꯔꯛꯄꯒꯤ ꯍꯥꯏꯗꯣꯏꯔꯥ ꯍꯥꯟꯅꯗꯤ ꯂꯝꯕꯤꯗꯣ ꯈꯨꯠꯅ ꯊꯥꯔꯝꯕꯅꯤ ꯀꯣꯏꯂꯥꯒ ꯊꯥꯕꯗꯣ ꯑꯗꯣ ꯍꯧꯖꯤꯛ ꯇꯤ ꯃꯦꯆꯤꯟ ꯇꯧꯔꯒ ꯊꯥꯔꯦ ꯅꯨꯡꯉꯥꯏꯅ ꯒꯥꯔꯤ ꯃꯆꯥ ꯊꯧꯕꯗ ꯆꯣꯡꯕꯤ ꯈꯣꯄꯤꯒ ꯇꯧꯗ꯭ꯔꯦ ꯑꯗꯨ ꯌꯥꯝ
ꯁꯥꯟꯅꯗꯤ ꯅꯨꯡꯍꯣ
ꯑꯁ ꯅꯨꯡꯂ ꯎꯐꯨꯜꯂ ꯒ꯭ꯌꯥꯟ ꯇꯥꯗꯕꯅꯦ ꯑꯩ ꯑꯩ ꯑꯗꯨꯝ ꯑꯩꯈꯣꯏ ꯅꯨꯄꯥ ꯉꯥꯛꯇ ꯑꯣꯏꯔꯗꯤ ꯃꯨꯛ ꯐꯥꯕ ꯅꯨꯄꯤꯈꯩꯁꯨ ꯌꯥꯎꯔꯒ ꯆꯠꯄꯅꯤꯅꯀꯣ ꯑꯁ ꯑꯗꯨꯗ ꯑꯩꯅ ꯏꯀꯥꯏꯕꯁꯦ
ꯍꯣꯏ
ꯑꯗꯣ ꯍꯧꯖꯤꯛ
ꯀꯔꯤꯗꯧꯕꯩ ꯏꯀꯥꯏꯗꯣꯏꯅꯣꯗ ꯑꯩꯈꯣꯏꯅ ꯑꯩꯈꯣꯏꯗ ꯏꯀꯥꯏꯗꯧꯕ ꯅꯠꯇꯦꯗ ꯑꯩꯈꯣꯏꯅ ꯏꯀꯥꯏꯗꯧ ꯅꯠ ꯦ ꯑꯗꯨ ꯃꯣꯏ ꯕꯣꯠ ꯃꯌꯥꯒꯤ ꯀ ꯀꯗꯥ ꯀ ꯑꯩꯈꯣꯏꯒꯤꯗꯤ ꯍꯟꯗꯛ ꯕꯣꯠ ꯃꯌꯥꯒꯤꯅꯦꯅ ꯈꯔ ꯋꯥꯏ ꯇꯩꯕꯩ ꯀꯣꯏꯕꯩ ꯀꯩꯕꯣꯏ ꯀꯊꯥ ꯃꯥꯂꯦ ꯑꯗꯨ ꯃꯌꯥꯝꯁꯤꯅ ꯏꯄꯪ ꯄꯣꯡꯒꯩ ꯍꯔꯥꯎꯅꯗꯅ ꯄꯣꯠꯇꯨꯅ ꯁꯣꯝꯗ ꯇꯧꯅꯔꯤ ꯍꯄꯨꯡꯒꯉꯦ
ꯃꯤ ꯃꯤꯠ ꯊꯨꯞꯍꯟꯕꯤꯗꯣ ꯃꯣꯏꯒꯤ
ꯑꯩꯣꯏ ꯃꯤꯠꯇꯨ ꯐꯟꯕꯤꯗꯣ ꯎꯝ ꯍꯟꯗꯛꯇꯤ ꯕꯣꯠꯁꯦ ꯏꯇꯥꯎ ꯍꯣꯏꯔꯣꯝꯒꯤꯗꯤ ꯀꯃꯥꯏ ꯀꯃꯥꯏ ꯇꯧꯔꯤꯒꯦ
ꯄꯣꯠꯁꯦ ꯈꯪꯗꯦ ꯇꯥꯎ ꯑꯩ ꯑꯍꯟꯈꯩꯁꯤ ꯌꯥꯝ ꯒ꯭ꯌꯥꯟ ꯇꯥꯗꯦꯗ ꯑꯩꯈꯣꯏꯅ ꯈꯟꯕꯗꯨ ꯃꯣꯏꯅ ꯈꯟꯕꯒ ꯃꯥꯟꯅꯗꯦ ꯑꯩꯈꯣꯏꯅ ꯈꯜꯂꯤꯅ ꯁꯨꯝ ꯄꯥꯏꯔ ꯂꯩꯕ ꯃꯤꯗꯨ ꯑꯅꯤꯔꯛ ꯄꯥꯏꯍꯜꯂꯛꯄꯗ ꯑꯍꯨꯝꯂꯛ ꯄꯥꯏꯍꯜꯂꯛꯄꯗ ꯐꯖꯅ ꯁꯦꯝꯗꯣꯛꯄꯤꯔꯛꯑꯗꯤ ꯐꯕꯁꯦ ꯁꯦꯝꯗꯣꯛꯄꯤꯔꯛꯇꯕꯅꯤꯅ ꯍꯣꯡꯒꯦꯅ ꯑꯗꯨꯃꯥꯏꯅ ꯈꯜꯂꯤ ꯑꯗꯣ ꯑꯍꯟꯈꯩꯅꯗꯤ ꯀꯃꯥꯏꯅ ꯈꯟꯕꯅꯣ ꯃꯣꯏꯒꯤ ꯑꯍꯟꯈꯩꯒꯤ ꯌꯥꯝ ꯁꯥꯊꯤꯕꯁꯦ ꯍꯥꯟꯅꯒꯤ ꯃꯤꯗꯣ ꯑꯗꯨꯝ ꯑꯗꯨꯗ ꯑꯗꯨꯝ ꯏꯁꯇꯤꯛ ꯇꯧꯔ ꯂꯩꯕꯁꯦ ꯁꯤꯗꯅꯦꯕ ꯁꯣꯏꯔꯤꯁꯦ ꯈꯔꯒꯥꯎ ꯍꯣꯡꯗꯣꯛ ꯍꯣꯡꯖꯤꯟ ꯗꯦꯛ ꯑꯦ ꯑꯩꯈꯣꯏ ꯄ꯭ꯔꯖꯥꯈꯩꯁꯤꯡꯁꯤꯗꯤ ꯊꯕꯛ ꯇꯧ ꯑꯗꯨ꯭ꯔꯗꯤ ꯍꯣꯡꯉꯤꯅꯦ ꯆꯦꯟꯈꯤꯅꯤ ꯆꯣꯡꯈꯤꯅꯦ ꯑꯗꯣ ꯃꯣꯏꯗ ꯈꯪꯍꯟꯒꯗꯕꯗ ꯑꯗꯣ ꯈ꯭ꯋꯥꯏꯔꯝꯒꯤꯁꯦ ꯈꯪꯗꯦ ꯑꯗꯨꯝ ꯒ꯭ꯌꯥꯟ ꯇꯥꯕ ꯈꯔꯕꯨꯗꯤ ꯂꯩꯔꯝꯒꯅꯤ ꯑꯅꯝꯕꯅ ꯇꯥꯗꯕꯅ ꯅꯝꯃꯤ ꯍꯥ ꯅ ꯑꯗꯨꯃꯥꯏꯅ ꯍꯥꯃꯨ ꯍꯥꯃꯨ ꯇꯧꯗꯣꯏ ꯃꯥꯜꯂꯦ
ꯑꯗꯣ ꯅꯍꯥꯁꯤꯡꯁꯦ ꯅꯍꯥꯁꯤꯡꯁꯤꯅ ꯄꯣꯂꯤꯇꯤꯛꯁꯁꯤꯗ ꯐꯖꯅ ꯌꯥꯎꯕ ꯆꯥꯔꯗꯤ ꯑꯃꯨꯛꯁꯨ ꯐꯕꯀꯣ ꯑꯅꯨꯕ ꯍꯅꯨꯕ ꯃꯌꯥꯝꯁꯤꯦ ꯂꯣꯏ ꯇꯧ ꯂꯩꯔꯕꯅꯤꯅ ꯂꯥꯏꯔꯤꯛꯁꯤꯕꯨ ꯍꯖꯤꯛꯇꯕꯣꯏ ꯑꯩꯈꯣꯏ
ꯍꯣꯏ ꯑꯅꯨꯕ ꯍꯥꯏꯔꯒ ꯄ꯭ꯔꯥꯏꯝ ꯃꯤꯅꯤꯁꯇꯔ ꯍꯟꯅꯨꯕꯅ ꯑꯣꯏ ꯔꯤꯇꯥꯌꯔꯠ ꯇꯧꯨꯔꯕ ꯃꯣꯏꯁꯦ ꯀꯩꯒꯨꯝꯕ ꯂ ꯍꯩꯔꯦ ꯂꯦꯛꯁꯨ ꯍꯩꯕꯁꯨ ꯅꯠꯇꯦ ꯂꯦꯛꯀ ꯍꯩꯔꯝꯃꯦ ꯈꯜꯂꯁꯤꯅꯦ ꯑꯣꯄꯤꯤꯁ ꯑꯇ ꯐꯝꯃꯒ ꯊꯕꯛ ꯇꯧꯕ ꯃꯤ ꯑꯃ ꯑꯣꯏꯔꯝꯗ ꯇꯥꯔꯒꯁꯨ ꯃꯣꯏ ꯔꯤꯇꯌꯔ ꯂꯣꯏꯔꯕꫡꯏꯔ‌ꯦ ꯔꯤꯇꯌꯔ ꯇꯧꯔꯒꯗꯕ ꯃꯤ ꯉꯥꯛꯇꯅꯦ ꯑꯗꯨꯏ ꯆꯍꯤ ꯃꯇꯥꯡꯗꯨꯗ
ꯍꯣꯏ
ꯁꯤꯜꯂꯛꯑꯦ ꯃꯤꯅꯤꯁꯇꯔ ꯑꯣꯏꯁꯤꯜꯂ‌ꯦ ꯑꯗꯨꯁꯨ ꯄ꯭ꯔꯥꯏꯝ ꯃꯤꯅꯤꯁꯇꯔꯒ ꯑꯣꯏꯁꯤ ꯁꯤꯜꯂꯛꯑꯦ ꯃꯣꯏ ꯑꯐꯕ ꯀꯔꯤ ꯋꯥꯈꯜ ꯈꯜꯂꯒ ꯀꯔꯤ ꯑꯅꯧꯕ ꯋꯥꯈꯜ ꯈꯜꯂꯒ ꯀꯔꯤ ꯆꯥꯎꯈꯠꯀꯦꯅ ꯈꯜꯂꯤꯝꯅꯣ ꯈꯪꯗꯦ ꯑꯗꯨ ꯄ꯭ꯔꯖꯥꯒꯩꯁꯤꯡꯁꯤꯁꯨ ꯄꯪꯕꯅꯤꯅ ꯑꯗꯨꯝ ꯄꯤꯁꯤꯜꯂꯤ
ꯑꯗꯣ ꯍꯟꯗꯛꯇꯤ ꯌꯨꯝ ꯑꯃꯗ ꯀꯩꯅꯣꯗꯤ ꯂꯩꯔꯦꯗꯅ ꯅꯍꯥꯁꯦ ꯚꯣꯇꯔ ꯆꯟꯕ ꯃꯔꯤꯒ ꯃꯉꯥ ꯑꯃ ꯑꯗꯩ ꯌꯨꯝ ꯑꯃꯗ ꯃꯤ ꯃꯉꯥ ꯂꯩꯕꯩ ꯃꯅꯨꯡꯗ ꯃꯤ ꯑꯍꯨꯝꯕꯧꯛꯇꯤ ꯑꯗꯨꯝ ꯚꯣꯇꯔ ꯆꯟꯕꯗꯤ ꯑꯣꯏꯅꯔꯦꯗꯅ ꯅꯍꯥꯗꯤ ꯑꯌꯥꯝꯕꯅ ꯑꯗꯨꯅ ꯈꯇꯪꯗꯤ ꯒ꯭ꯌꯥꯟ ꯇꯥꯔꯛꯇꯧꯗꯤ ꯃꯥꯜꯂꯤ ꯅꯍꯥꯟꯅꯤ ꯇꯥꯕ꯭ꯔꯣ ꯏꯇꯥꯎ ꯍꯜꯂꯣ ꯇꯥꯎ ꯇꯥꯕ꯭ꯔꯣ